ꯇꯥꯏꯌꯦ
ꯑꯁ ꯅꯨꯡꯊꯤꯟꯗ ꯀꯩꯇꯧꯔ ꯂꯩꯒꯦ
ꯍꯧꯖꯤꯛꯄꯨꯗꯤ ꯑꯗꯨꯝ ꯍꯤꯞꯄꯒ ꯂꯩꯌꯦ ꯅꯪꯗꯤ ꯅꯪꯗꯤ
ꯑꯩꯅ ꯐꯝꯕ ꯂꯩꯑꯦ
ꯅꯪꯅ ꯊꯝꯃꯒ ꯂꯩꯕ
ꯍꯣꯏ
ꯀꯃꯥꯏꯅ ꯐꯝꯃꯤꯅꯣ ꯀꯩ ꯏꯁꯇꯦꯞꯇ ꯐꯝꯃꯤꯅꯣ
ꯐꯝꯗ ꯐꯝꯃꯤꯅꯦꯅꯦ
ꯀꯩꯍꯥꯏꯕ
ꯐꯝꯗ ꯐꯝꯐꯝꯗ ꯐꯝꯃꯒ ꯍꯣꯏ
ꯅꯈꯣꯡꯗꯣ ꯀꯃꯥꯏꯅ ꯊꯝꯒꯦ
ꯑꯁ ꯌꯨꯡꯉꯒ ꯊꯝꯃꯦ ꯀꯃꯥꯏꯅ ꯍꯥꯏꯅꯤ ꯑꯇꯩꯗꯤ ꯊꯕꯛ ꯂꯣꯏꯔꯕꯣ
ꯊꯕꯛꯁꯦ ꯎꯝ ꯂꯩꯔꯦ
ꯌꯨꯝꯒꯤ ꯊꯕꯛ ꯋꯥꯏ ꯁꯤꯠꯄ ꯋꯥꯏ ꯇꯩꯕ ꯇꯧꯕ꯭ꯔꯣ
ꯑꯁ ꯅꯠꯇꯦꯍ ꯌꯨꯝꯗ ꯊꯕꯛ ꯑꯁꯤꯗꯤ ꯊꯕꯛ ꯂꯩꯇꯦ ꯊꯃꯛ ꯑꯕꯁꯤꯗꯤ ꯆ ꯆ ꯆꯥꯕꯒꯨꯝꯕ ꯑꯗꯨꯒꯨꯝꯕꯗꯤ ꯊꯕꯛ ꯑꯗꯨ ꯂꯣꯏꯔꯦ
ꯑꯣ ꯑꯗꯨ ꯑꯣꯏꯔꯁꯨ ꯌꯨꯝꯁꯨ ꯁꯦꯡꯗꯣꯛꯄ ꯌꯥꯏꯅ
ꯑꯩꯒꯤ ꯔꯨꯝꯗꯤ ꯑꯩꯒꯤ ꯀꯥꯗꯤ ꯑꯗꯨꯝ ꯑꯩꯅ ꯑꯗꯨꯝ ꯁꯦꯡꯗꯣꯛ ꯑꯩꯗ
ꯌꯥꯝ ꯐꯩꯅꯦ
ꯍꯧꯖꯤꯛ ꯄꯤꯗꯤ ꯀꯅꯥ ꯀꯅꯥ ꯂꯩꯒꯦ
ꯍꯧꯖꯤꯛꯇꯤ ꯏꯊꯟꯇꯂꯦ
ꯄꯥꯟꯇ ꯂꯩꯌꯦ
ꯍꯣꯏ
ꯃꯊꯟꯇ ꯂꯩꯕ ꯅꯨꯡꯉꯥꯏꯕ꯭ꯔꯣ
ꯑꯁ ꯈꯨꯅꯨꯡꯉꯥꯏ ꯑꯃꯅꯤ ꯏꯊꯟꯇ ꯂꯩꯕ ꯍꯥꯏꯕꯁꯤ
ꯈꯟꯅꯤꯡꯉꯥꯏ ꯑꯃ ꯑꯃ ꯍꯥꯏꯕꯗꯨ ꯋꯥ ꯏꯁꯩ ꯑꯃ ꯂꯩꯗꯥ
ꯍꯣꯏ ꯑꯗꯨꯗꯅꯦ ꯌꯥꯝ ꯅꯨꯡꯉꯥꯏꯔꯤꯖꯥꯠꯅꯦ
ꯑꯩꯗꯤ ꯏꯁꯩ ꯁꯛꯄ ꯌꯥꯗꯕ ꯈꯨꯣꯟꯖꯦꯟꯅꯤꯅꯦ ꯑꯩꯒꯤꯗꯤ ꯑꯗꯨꯕꯨ ꯑꯗꯨꯒꯤ ꯑꯩ ꯁꯛꯇꯦ ꯚ ꯑꯩ ꯉꯥꯏꯗꯤ
ꯏꯁꯩꯗꯤ ꯄꯥꯝꯕ
ꯑꯩꯒꯤ ꯄꯨꯟꯁꯤꯗꯀꯣ
ꯑꯥ
ꯆꯥꯔꯆꯇꯒꯨꯝꯕ ꯑꯩ ꯏꯁꯩ ꯑꯗꯨꯐꯥꯎꯁꯥꯟꯅꯛꯇ ꯎ
ꯑꯩꯁꯨꯨ ꯅꯅꯥꯗꯗꯤ
ꯍꯥꯏꯗꯤ ꯑꯗꯨꯝ ꯃꯤ ꯂꯣꯏꯅꯃꯛ ꯎ ꯕꯤ ꯋꯥꯏ ꯑꯦꯐ ꯀꯨꯝꯕ ꯂꯣꯏꯅꯃꯛ ꯁꯛꯄꯒꯨꯝꯕꯅꯤꯀꯣ ꯑꯗꯨꯗꯗꯤ ꯌꯥꯎꯕꯅꯦꯕ ꯑꯗꯨꯕꯨ ꯑ ꯏꯊꯟꯇ ꯁꯛꯄꯗꯤ ꯑꯃ ꯄꯥꯎ ꯁꯥꯔꯗꯣꯏꯕ
ꯑꯥ
ꯑꯗꯨꯅꯤꯗ
ꯞ ꯆꯞ ꯃꯥꯟꯅꯩꯅꯦ ꯑꯩꯁꯨ ꯈꯣꯟ ꯌꯥꯗꯦ ꯍꯣꯏ ꯍ ꯑꯗꯨꯕꯨ ꯏꯁꯩꯗꯤ ꯌꯥꯝ ꯄꯥꯝꯕ ꯃꯥꯜꯂꯦ ꯅꯪ
ꯍꯥꯏꯔꯣ
ꯍꯣꯏ
ꯥꯝ ꯍꯣꯏ ꯑꯗꯨ ꯑꯁ ꯏꯁꯩꯕꯨꯗꯤ ꯑꯗꯨꯝ ꯇꯥꯏꯌꯦꯕ ꯑꯩꯁꯦ ꯑꯗꯨ ꯁꯥꯏꯄꯗꯤꯅꯤ ꯌꯥꯗꯕ
ꯍ ꯑꯗꯨꯖꯔꯗ ꯑꯁ ꯑꯩꯁꯨꯅꯦ ꯑꯩꯅꯀꯥ ꯁꯛꯄ ꯇꯥꯔꯗꯤꯀꯣ ꯅꯪ ꯑꯁ ꯅꯣꯛꯑꯅꯤ
ꯎꯝ ꯑꯗ ꯁꯔꯅꯤꯠꯇꯒꯤꯦ
ꯑꯩ ꯏꯁꯩ ꯑꯃꯗꯤ ꯁꯛꯄꯁꯨꯨꯡ ꯉꯝ ꯉꯝꯃꯔꯣꯏ
ꯀꯩ ꯃꯥꯃ ꯕꯥꯖꯤ ꯂꯩ ꯀꯥꯏ ꯆꯈꯦ ꯋꯥ
ꯃꯣꯏ ꯑꯩꯒꯤ ꯏꯅꯦ ꯈꯣꯏꯗ ꯆꯠꯈꯤ ꯃꯣꯏ ꯆꯥꯛ ꯆꯥꯕ ꯆꯔ ꯆꯥꯛ ꯆꯥꯕ ꯍꯣꯏ ꯀꯣꯝꯈꯤ ꯑꯃꯣꯏ ꯃꯈꯥꯗꯣ ꯂꯣꯏꯅꯃꯛ ꯑꯗꯨꯒꯤ ꯏꯊꯟꯇ ꯂꯩꯦ
ꯑꯥ ꯃꯃꯥ ꯕꯕꯥꯕꯨ ꯌꯥꯝ ꯅꯨꯡꯁꯤꯅ ꯂꯩꯕꯀꯣ
ꯍꯣꯏ
ꯑꯩꯈꯣꯏ ꯃꯃꯥ ꯕꯕꯥꯗꯤ ꯃꯤꯅ ꯎꯕ ꯂꯥꯏꯅꯤ
ꯍꯣꯏꯁ ꯑꯁ ꯌꯥꯝꯅ ꯒ꯭ꯌꯥꯟ ꯇꯥꯏꯌꯦꯒ ꯍꯧꯖꯤꯛ ꯀꯗ ꯍ
ꯑꯗꯨ ꯅꯪ ꯅꯪ ꯅꯪ ꯆꯍꯤ ꯀꯌꯥꯝꯃꯨꯛꯇꯤ ꯁꯨꯔ ꯌꯥꯝ ꯑꯉꯥꯡ ꯑꯣꯏꯔꯤꯗꯅ ꯅꯪꯛ ꯈꯣꯟꯖꯦꯜ ꯑꯗꯨꯗꯤ
ꯈꯣꯟꯅ ꯑꯣꯏꯔꯝꯅꯤꯗ
ꯑ ꯁꯇꯤ ꯎꯝ ꯄꯨꯔꯥ ꯑꯍꯟꯅꯅꯦꯕ
ꯍꯣꯏ ꯑꯍꯟ ꯑꯁ ꯑꯩꯗꯤ ꯑꯩꯒꯤ ꯀꯣꯟꯁꯦ ꯑꯃꯔꯣꯝꯁꯨ ꯉꯥꯡꯕ ꯍꯩꯌꯦ ꯅꯨꯄꯥ ꯇꯥꯏꯕꯁꯨ ꯉꯥꯡꯕ ꯍꯩꯌꯦ ꯑꯉꯥꯡ ꯇꯥꯏꯕꯗꯤ ꯁ ꯉꯥꯡꯃꯛꯩꯍꯩ ꯃꯇꯝ ꯃꯇꯝ ꯂꯩꯑ ꯑꯩꯒꯤ ꯈꯣꯟꯗꯤꯀꯣ ꯊꯣꯛꯅꯤꯡꯕ ꯃꯇꯝꯗꯣ ꯊꯣꯛꯄ ꯥꯠ ꯇꯣ ꯂꯩ ꯌꯨꯅꯣ ꯑꯗꯨꯒꯤꯅꯦ ꯏꯁꯩ ꯁꯛ ꯏꯁꯩ ꯁꯛꯄ ꯀꯥꯟꯗꯁꯨ ꯁꯛꯄ ꯌꯥꯗꯦꯕ ꯑꯩ ꯈꯣꯟꯗꯣ ꯃꯤ ꯑꯃꯅ ꯂꯥꯏꯛ ꯑꯃꯔꯣꯝꯗ ꯁꯛꯄ ꯀꯥꯟꯗ ꯃꯣꯏꯒꯤ ꯇꯥꯏꯞꯇ ꯆꯠꯄ ꯖꯥꯠꯇꯣ ꯑꯃꯅ ꯑꯃꯨꯛ ꯁꯛꯄꯗꯣ ꯇꯥꯔꯗꯤ ꯃꯣꯏ ꯑꯃꯨꯛ ꯆꯠꯄ ꯇꯧꯕꯗꯣ
ꯑꯣ ꯑꯗꯨꯗꯤ ꯀꯩꯅꯣ ꯑꯉꯥꯡꯒꯤ ꯈꯣꯟꯖꯦꯟꯗ ꯑꯃꯔꯛ ꯁꯔꯥꯎꯅꯦ
ꯍ ꯁꯤ ꯉꯝꯃꯔꯣꯏ ꯁꯨꯡ ꯉ ꯉꯝꯃꯔ
ꯑꯦ ꯀꯞ ꯊꯣꯛꯇꯅꯀꯣ ꯍꯧꯖꯤꯛ
ꯍ ꯑꯩꯒꯤ ꯅꯨꯄꯥ ꯅꯨꯄꯥ ꯁꯛꯎ ꯍꯥꯏꯔꯗꯤ ꯁꯛꯄꯁꯨ ꯉ ꯉꯝꯋꯔꯦ ꯑꯗꯨꯃꯗꯤ ꯏꯁꯩ ꯍꯥꯏꯕꯗꯤ ꯑꯁ ꯌꯥꯝ ꯁꯣꯜꯂꯦ ꯏꯁꯩꯗꯗꯤ
ꯎ
ꯑ
ꯎꯝ ꯑꯗꯨꯗ ꯍꯌꯦꯡꯗꯤ ꯑꯣ ꯍꯌꯦꯡꯗꯤ ꯀ ꯀꯥꯏ ꯀꯥꯏ ꯀꯥꯏ ꯆꯠꯀꯅꯤ
ꯍꯌꯦꯡꯁꯦ ꯑꯩꯒꯤ ꯊꯕꯛ ꯈꯔ ꯂꯩꯑꯦ ꯇꯧꯅꯕ ꯑꯗꯨꯗꯣ ꯇꯧ ꯅꯤ ꯑꯇꯩꯗꯤ ꯊꯣꯏꯗꯣꯛꯄꯗꯤ ꯂꯩꯇꯦꯗ ꯑꯗꯨ ꯉꯥꯛꯇꯪꯅꯤꯗ
ꯑꯥ
ꯀꯀꯥ
ꯑꯁ ꯌꯥꯝ ꯅꯨꯡꯉꯥꯏꯅꯤ ꯅꯪꯗꯤ
ꯍꯣꯏ ꯑꯁ ꯅꯨꯡꯉꯥꯏꯅꯦꯗ ꯄꯨꯟꯁꯤꯅꯦ ꯀꯩꯅꯣ ꯊꯕꯛ ꯇꯧꯕ ꯇꯥꯕꯅꯤ ꯂꯦꯝꯅ ꯂꯩꯕ ꯌꯥꯗꯦ
ꯑꯩꯒꯤ ꯄꯨꯟꯁꯤꯗꯤꯀꯣ
ꯎꯝ
ꯑꯁ ꯃꯊꯥ ꯁꯥꯄꯒꯤ ꯃꯊꯥ ꯁꯥꯕ ꯉꯥꯛꯇꯅꯦ
ꯍꯩꯁ ꯀꯩ ꯇꯧꯔꯗꯅ
ꯏꯁꯅ ꯑꯩꯕꯨ ꯀꯃꯥꯏꯅ ꯇꯧꯔꯤꯅꯣ ꯑꯩ ꯈꯪꯗꯦ ꯒ꯭ꯌꯥꯟ ꯇꯥꯗꯔꯦ
ꯑꯁ ꯍꯩ ꯍꯥ ꯖꯥꯠ ꯖꯥꯠꯅꯤꯗ
ꯅꯨꯡꯉꯥꯏꯊꯣꯛ ꯀꯄ ꯉꯝꯗꯕ ꯍꯥꯏꯇꯥꯔꯦꯀꯣ
ꯎꯝ
ꯑꯗꯨꯝ ꯋꯥꯈꯜꯗꯣ ꯑꯗꯨꯝ ꯑꯁ ꯅꯝꯕꯒꯤ ꯋꯥꯈꯜ ꯉꯥꯛꯇ ꯑꯗꯨꯝ ꯇꯧꯔ ꯂꯩꯔꯦ ꯑꯩꯁꯦ
ꯆꯥꯎ
ꯑꯗꯨꯒꯤ ꯑꯗꯨ ꯐꯠꯇꯦ ꯑꯩꯁꯨ ꯈꯪꯉꯦꯕꯀꯣ ꯑꯗꯨꯗ ꯑꯁ ꯑꯝ ꯍꯣꯡꯕ ꯌꯥꯗ꯭ꯔꯤꯅꯦ ꯑꯩꯁꯦ ꯍꯧꯖꯤꯛꯁꯦ
ꯑꯆꯥ ꯑꯩꯅꯁꯨ ꯑꯗꯨꯝ ꯈꯪꯂꯛꯄꯗꯀꯣ ꯅꯨꯄꯥ ꯈꯔ ꯑꯗꯨꯃꯥꯏꯅ ꯇꯧꯕ ꯌꯥꯝ ꯊꯦꯡꯅꯔꯛꯑꯦ ꯂꯩꯌꯨꯅꯨ ꯑꯦ ꯁꯔ ꯍꯥꯏꯕ ꯌꯥꯗꯦ ꯑꯩꯗꯣ
ꯍꯣꯏ ꯑꯗꯨꯝ ꯁꯣꯏꯕꯅꯤꯗ ꯃꯤꯑꯣꯏꯕ ꯍꯥꯏꯕꯁꯤꯗꯤꯀꯣ ꯑꯗꯨꯝ ꯁꯣꯏꯕꯁꯨ ꯑꯗꯨꯝ ꯌꯥꯎꯕꯅꯤꯗ
ꯑꯗꯨ ꯉꯥꯡꯂꯛꯄꯗꯣ ꯁꯤ ꯈꯛꯇꯪꯗ ꯉꯥꯡꯂꯛꯇꯕꯒꯤ ꯑꯩꯈꯣꯏꯁꯨ ꯍꯟꯗꯛ ꯃꯔꯛꯇꯤ ꯆꯥꯎꯈꯠꯂꯕꯅꯤꯅ ꯋꯥꯁꯦꯀꯣ ꯖꯥꯠ ꯖꯥꯠ ꯉꯥꯡꯉꯕꯅꯤꯅ
ꯎꯝ
ꯉꯒꯤ ꯇꯧꯋꯦꯕ
ꯑꯗꯨꯕꯨ ꯁꯨꯝ ꯎꯝ ꯍꯥꯏꯔꯛꯑꯣ
ꯑꯩ ꯑꯣꯏꯅ ꯑꯗꯨꯝ ꯍꯥꯏꯈ꯭ꯔꯒꯦ ꯀꯣ ꯏꯀꯥꯏꯗꯤ ꯏꯀꯥꯏ ꯅꯪꯅ ꯑꯗꯨꯝ ꯍꯥꯏꯌꯦ ꯅ ꯀꯣ ꯅꯥꯊꯟꯇ ꯂꯩꯕꯗꯣ ꯂꯥꯏ ꯋꯥꯈꯜ ꯃꯝꯁꯤꯟꯗ꯭ꯔꯣ ꯈꯣꯠꯇ꯭ꯔꯥ ꯅꯪ ꯍꯥꯏꯌꯦꯅꯀꯣ ꯑꯩꯉꯣꯟꯗꯀꯣ ꯐꯠꯇꯕꯅꯦ ꯈꯣꯠꯇꯕꯅꯦ ꯑꯩꯒꯤꯗꯃꯛꯇꯤ ꯁꯨꯡꯇꯧ ꯇꯧꯗꯦ ꯑꯗꯨꯗꯣ ꯃꯤ ꯈꯔ ꯑꯦꯛꯖꯥꯝꯄꯜ ꯅꯣꯏꯒꯨꯝꯕ ꯅꯪꯅ ꯍꯧꯖꯤꯛ ꯉꯥꯛꯇꯪ ꯍꯥꯏꯕꯒꯨꯝꯅ ꯅꯪ ꯑꯗꯨꯃꯥꯏꯅ ꯇꯧꯋꯦ ꯍꯥꯏꯅꯀꯣ
ꯑꯥ
ꯌꯦꯡꯉꯣꯅꯦ ꯅꯪ ꯑꯩꯅ ꯑꯩꯒꯨꯝꯅ ꯂꯩꯔꯝꯃꯗꯤ ꯍꯦꯟꯅ ꯈꯜꯂꯝꯃꯅꯤ
ꯎꯝ ꯑꯁ ꯑꯗꯨ ꯅꯪ ꯅꯪꯒꯤ ꯋꯥꯈꯜꯗꯨꯅꯦꯕ ꯑꯩꯅ ꯄꯥꯝꯃꯤꯁꯦ ꯍꯥꯏꯗꯤ ꯅꯪꯅ ꯊꯝꯇ ꯂꯩꯔꯁꯨ ꯅꯪ ꯋꯥꯈꯜ ꯃꯝꯁꯤꯟꯕꯒꯨꯝꯕ ꯑꯗꯨ ꯑꯝꯇ ꯇꯧꯗꯕꯗꯣ ꯑꯗꯨꯅꯦꯕ ꯑꯩꯅ ꯀꯂꯛꯏꯁꯦ ꯑꯗꯨ ꯌꯥꯝ ꯄꯥꯝꯃꯦꯕ ꯑꯩꯗꯤ
ꯈꯪꯗꯦ ꯁꯤꯁꯦ ꯄꯣꯛꯊꯣꯛꯂꯛꯄꯗꯒꯩꯁꯨ ꯑꯣꯏꯔꯝꯅꯤ ꯍꯥꯏꯅ ꯈꯜꯂꯦ ꯁꯤ ꯃꯑꯣꯡꯁꯦꯀꯣ ꯃꯤ
ꯇꯧꯏꯗꯣ ꯑꯩ ꯍꯥꯏꯕꯤꯒꯦꯕ ꯅꯪꯗꯤ ꯅꯪ ꯅꯣꯏ ꯏꯃꯨꯡꯗꯣ ꯅꯨꯡꯉꯥꯏꯕꯒꯤ ꯑꯗꯨ ꯑꯗꯨꯁꯨ ꯂꯩꯕꯅꯦꯕꯀꯣ ꯂꯥꯏꯔꯕ ꯃꯤ ꯑꯣꯏꯔꯗꯤ ꯑꯗꯨꯝ ꯈꯔ ꯃꫭꯏꯒꯤ ꯑ ꯏꯃꯨꯡ ꯃꯅꯨꯡꯒꯤ ꯑꯋꯥꯕ ꯑꯗꯨꯝ ꯊꯦꯡꯅꯕ ꯃꯇꯝꯗ ꯑꯗꯨ ꯋꯥꯈꯜꯗꯤ ꯁꯣꯏꯗꯅ ꯊꯣꯔꯛꯀꯗꯕꯅꯦꯕ ꯑꯗꯨ ꯑꯩꯅ ꯈꯟꯕꯗꯤ ꯅꯪꯁꯦ ꯑꯗꯨꯝ ꯎ ꯈꯔꯗꯤ ꯅꯨꯡꯉꯥꯏꯕ ꯃꯥꯗꯦ ꯀꯣ
ꯅꯨꯡꯉꯥꯏꯇꯦꯗ ꯑꯩꯈꯣꯏ ꯏꯃꯨꯡꯁꯨ
ꯍꯣꯏ ꯑꯗꯨ ꯅꯨꯡꯉꯥꯏꯇꯦ ꯑꯣꯏꯔꯁꯨ ꯅꯨꯡꯉꯥꯏꯇꯦ ꯍꯥꯏꯔꯁꯨ ꯑꯗꯨꯝ ꯈꯔ ꯈꯔꯗꯤ ꯑꯗꯨꯝ ꯌꯥꯝ ꯋꯥꯕꯗꯤ ꯅꯠꯇꯕ ꯀꯣ ꯆꯥꯡ ꯑꯃꯗꯅꯦꯕ ꯅꯣꯏ ꯏꯃꯨꯡꯁꯦ ꯑꯩ ꯈꯪꯉꯦꯕ
ꯍꯣꯏ ꯏꯁꯣꯔꯅꯗꯤ ꯆꯥꯟꯕꯤꯗꯅꯀꯣ ꯐꯩꯌꯦ ꯍꯣꯏ
ꯑꯩꯁꯨ ꯏꯅꯥ ꯈꯨꯟꯕꯗꯣ ꯏꯅꯥ ꯌꯥꯝ ꯏꯅꯥꯛ ꯈꯨꯟꯕꯗꯣ ꯄꯥꯝꯕ ꯅꯠꯇꯕꯀꯣ ꯎꯝ ꯑꯥ
ꯑꯗꯨꯕꯨ ꯌꯥꯝ ꯈꯟꯗꯣꯛꯀꯅꯨꯗ ꯑꯗꯨꯔꯣꯝꯅ ꯂꯩꯇꯦ ꯍꯥꯏꯅꯀꯣ ꯂꯩꯇꯦ ꯍꯥꯏꯅ ꯈꯜꯂꯗꯤꯀꯣ ꯍꯦꯟꯅ ꯃꯝꯁꯤꯟꯕꯅꯦ ꯄꯨꯟꯁꯤꯁꯦ ꯑꯗꯨꯒꯤ ꯏꯁꯣꯔꯅꯁꯨ ꯍꯥꯏꯕ ꯂꯩꯌꯦꯅꯀꯣ
ꯎꯝ
ꯑꯗꯨꯃꯥꯏꯅ ꯈꯜꯂꯗꯤ ꯍꯦꯟꯅꯁꯨ ꯐꯠꯇꯕꯅꯦ ꯑꯗꯨꯒꯤꯀꯣ ꯂꯩ ꯇ꯭ꯔꯁꯨ ꯂꯩꯌꯦ ꯍꯥꯏꯅ ꯈꯟꯗꯣꯛꯄꯗꯣ ꯑꯗꯨꯃꯥꯏꯅ ꯂꯩꯕ ꯀꯥꯟꯗꯀꯣ ꯄꯨꯟꯁꯤꯁꯨ ꯍꯦꯟꯅ ꯍꯔꯥꯎꯔꯛꯄꯅꯦ ꯑꯗꯨꯒ ꯂꯩꯇꯕ ꯄꯣꯠꯁꯨꯀꯣ ꯂꯩꯔꯛꯄꯅꯦ ꯑꯗꯨꯃꯥꯏꯅ
ꯑꯩꯒꯤ ꯋꯥꯈꯜꯗꯗꯤ ꯍꯧꯖꯤꯛ ꯑꯩꯅ ꯈꯜꯂꯤꯁꯦ
ꯎꯝ
ꯂꯥꯏ ꯌꯥꯝꯅ ꯂꯥꯏꯔ ꯑꯣꯏꯔꯁꯨꯀꯣ ꯑꯅꯥꯕ ꯂꯩꯇꯕꯀꯣ ꯑꯗꯨꯅꯦꯕ ꯑꯩꯅ ꯄꯥꯝꯖꯩ ꯍꯛꯆꯥꯡ ꯐꯅ ꯂꯩꯕ ꯑꯅꯥꯕ ꯂꯩ ꯂꯩꯇꯅꯤꯡꯉꯥꯏꯀꯣ ꯍꯛꯆꯥꯡꯗꯣ ꯐꯅ ꯂꯩꯔꯒ ꯑꯣ ꯍꯛꯆꯥꯡꯗꯣ ꯐꯅ ꯂꯩꯕꯗꯨꯅꯦꯕ ꯑꯩꯅ ꯄꯥꯝꯃꯤꯁꯦ ꯑꯩꯅ ꯀꯃꯥꯏꯅ ꯑꯁꯤ ꯋꯥꯈꯜꯁꯦ ꯈꯟꯕꯅꯣ ꯍꯥꯏꯔ ꯀꯥꯟꯗ ꯑꯩ ꯑꯩ ꯍꯥꯟꯅ ꯑꯩꯈꯣꯏ ꯑꯩꯈꯣꯏ ꯏ ꯄꯥꯇꯣꯟꯁꯦ ꯑ ꯃꯥꯒꯤ ꯎꯝ ꯌꯥꯝ ꯂꯥꯏꯅꯥ ꯑꯃꯅ ꯅꯥꯔꯒ ꯀꯩꯅꯣꯗ ꯂꯥꯏꯌꯦꯡꯉꯦꯕ ꯐꯖꯅ ꯑꯗꯨ ꯃꯇꯝꯗ ꯃꯥꯅ ꯑꯗꯨꯃꯥꯏꯅ ꯍꯥꯏꯔꯛꯑꯦꯕ ꯑꯩ ꯃꯥꯅ ꯍꯥꯏꯔꯤꯁꯤꯅꯦ ꯁꯨꯃꯥꯏꯅ ꯑꯩ ꯍꯧꯖꯤꯛ ꯀꯔꯤꯁꯨ ꯄꯥꯝꯗ꯭ꯔꯦ ꯎ ꯁꯅꯥ ꯂꯨꯄꯥꯁꯨ ꯀꯠꯂꯛꯇ꯭ꯔꯦ ꯃꯥꯒꯤ ꯑꯅꯥꯕꯗꯣ ꯐꯔꯒ ꯍꯛꯆꯥꯡꯗꯣ ꯐꯅ ꯂꯩꯕꯗꯣ ꯑꯗꯨ ꯍꯦꯟꯅ ꯄꯥꯝꯃꯦ ꯍꯥꯏ ꯑꯗꯨ ꯃꯇꯝꯗ ꯑꯩꯅ ꯑꯗꯨ ꯑꯝꯇꯪꯗ ꯑꯩꯅ ꯂꯧꯁꯤꯟꯕꯅꯦꯕ ꯑꯗꯨꯒꯤ ꯀꯩꯅꯣꯗꯣ
ꯑꯥ ꯑꯥ
ꯌꯥꯝ ꯏꯅꯥꯛ ꯈꯨꯟꯕ ꯑꯣꯏꯔꯁꯨ ꯑꯗꯨ ꯂꯥꯏꯅꯥꯅ ꯂꯥꯏꯌꯦꯡꯕꯁꯨ ꯉꯝꯗꯕ ꯌꯥꯝ ꯋꯥꯅ ꯂꯩꯕ ꯁꯔꯨꯛꯄꯨꯗꯤ ꯍꯛꯆꯥꯡ ꯐꯅ ꯑꯗꯨꯝ ꯂꯩꯕꯅ ꯑꯗꯨꯅ ꯐꯩ ꯍꯥꯏꯕꯗꯣ ꯑꯗꯨ ꯃꯇꯝꯗ ꯑꯩ ꯂꯧꯁꯤꯟꯕꯅꯤꯗ ꯑꯗꯣ ꯅꯪꯁꯨꯣ ꯅꯪ ꯁ ꯈ ꯈꯪꯉꯣ ꯍꯥꯏꯕꯒꯤ ꯑꯩꯅ ꯑꯁꯨꯝ ꯋꯥꯔꯤꯗꫭ ꯁꯥꯕꯅꯦꯗ
ꯆꯨꯝꯃꯦ ꯑꯗꯨꯒꯤ ꯋꯥꯗꯨꯗꯤ ꯌꯥꯝ ꯆꯨꯝꯃꯦ ꯀꯅꯥꯅꯕꯨ ꯍꯧꯖꯤꯛꯅ ꯑꯩꯈꯣꯏꯅ ꯂꯩꯇꯦ ꯂꯩꯇꯦꯅ ꯍꯥꯏꯅ ꯍꯥꯏꯕ ꯋꯥꯅꯦ ꯍꯛꯆꯥꯡ ꯐꯕꯅꯤꯅꯀꯣ ꯑꯗꯨ ꯈꯟꯕ ꯋꯥꯅꯦꯕ ꯍꯛꯆꯥꯡ ꯌꯥꯔꯛ ꯇꯕ ꯀꯥꯟꯗꯗꯤ ꯍꯧꯖꯤꯛ ꯈꯜꯂꯤꯕ ꯋꯥꯈꯜꯁꯤꯡꯁꯦ
ꯍꯣꯏ
ꯑꯅꯤꯁꯨꯕ ꯋꯥꯈꯜ ꯑꯣꯏꯔꯗꯣꯏꯅꯦ ꯑꯍꯥꯟꯕ ꯋꯥꯈꯜꯅ ꯑꯣꯏꯔꯔꯣꯏ
ꯑꯗꯨꯒ ꯑꯃꯅ ꯑꯃꯅꯀꯣ
ꯑꯥ
ꯂꯥꯏ ꯌꯥꯝ ꯂꯥꯏꯁꯨ ꯂꯥꯏꯔꯕ ꯑꯗꯨꯒ ꯂꯥꯏꯅꯥ ꯂꯥꯏꯊꯨꯡꯁꯨ ꯑꯗꯨꯝ ꯌꯥꯝꯃ ꯌꯥꯝꯃꯕ ꯑꯗꯨ ꯑꯗꯨ ꯑꯃꯅꯤ ꯑꯩꯅ ꯄꯥꯝꯗ꯭ꯔꯤꯁꯦ ꯑꯗꯨ ꯑꯗꯨꯃꯛꯇꯪꯗꯤ ꯑꯩꯉꯣꯟꯗ ꯑꯩꯈꯣꯏ ꯏꯃꯨꯡꯗ ꯊꯣꯛꯄꯤꯒꯅꯨ ꯍꯥꯏꯅ ꯑꯁꯥꯏꯁꯨ ꯑꯗꯨꯝ ꯂꯥꯏ ꯈꯨꯔꯨꯝꯃꯒ ꯑꯗꯨꯝ ꯂꯩꯕꯅꯦꯕ ꯑꯩꯁꯦ
ꯑꯗꯨꯅꯦ ꯑꯁ ꯑꯗꯨꯒꯨꯝꯕꯗꯣ ꯂꯥꯏꯔꯕ ꯏꯃꯨꯡꯗ ꯀꯥ ꯊꯣꯛꯂꯛꯑꯗꯤꯀꯣ ꯑꯁ ꯋꯥꯕ ꯃꯊꯛꯇꯨꯗ ꯍꯟꯖꯤꯟ ꯍꯟꯖꯤꯟ ꯁ ꯑꯩꯈꯣꯏꯗꯤ ꯇꯧꯔꯝꯈ꯭ꯔꯦ ꯑꯗꯨꯃꯥꯏꯅ ꯆꯍꯤ ꯊꯥꯏꯅꯀꯣ ꯑꯗꯨꯃꯥꯏꯅ ꯇꯧꯔꯝꯃꯦꯕ ꯑꯁ ꯂꯣꯏꯈ꯭ꯔ ꯆꯥꯠꯅꯤ ꯋꯥꯕ ꯆꯥꯡꯁꯦꯀꯣ
ꯎꯝ ꯑꯗꯨꯒ ꯍꯣꯏ ꯂꯥꯏꯁꯨ ꯂꯥꯏꯔꯕ ꯑꯗꯨꯒ ꯂꯥꯏꯅꯥꯁꯨ ꯂꯥꯏꯔꯕ ꯑꯗꯨ ꯃꯇꯝꯗ ꯂꯥꯏꯌꯦꯡꯕꯗꯤ ꯌꯥꯗꯕꯅꯤꯅ ꯃꯤꯉꯣꯟꯗ ꯑꯗꯨ ꯄꯩꯁꯥꯗꯣ ꯑꯃꯨꯛ ꯂꯧꯔꯅꯤꯗꯅ ꯑꯗꯨꯗꯩꯗꯤ ꯑꯗꯨꯝ ꯄꯩꯁꯥꯗꯨ ꯁꯤꯡꯕ ꯉꯝꯗꯕꯒꯤ ꯑꯗꯨꯝ ꯃꯨꯠꯄꯁꯨ ꯌꯥꯎꯕꯅꯦꯕ ꯃꯣꯏꯗꯣ ꯌꯥꯝ ꯋꯥꯕ ꯑꯁ ꯑꯩꯈꯣꯏ ꯈꯨꯟꯗꯁꯨ ꯑꯗꯨꯝ ꯑꯗꯨꯒꯨꯝꯕ ꯃꯤꯗꯣ ꯑꯗꯨꯒꯨꯝꯕ ꯃꯤꯗꯣ ꯂꯩꯌꯦꯕ ꯄꯩꯁꯥꯗꯨ ꯄꯤꯅꯤꯡꯉꯥꯏ ꯂꯩꯇꯕꯒꯤ ꯈꯨꯟꯗꯁꯨ ꯂꯩꯇ꯭ꯔꯦ ꯑꯗꯨꯝ ꯑ ꯃꯐꯝ ꯈꯪꯗꯅ ꯃꯥꯡꯈ꯭ꯔꯕ ꯅꯨꯄꯤꯁꯨ ꯂꯩꯌꯦꯕ ꯑꯗꯨꯒꯤ ꯄꯨꯟꯁꯤꯗꯨꯗꯤ ꯊꯣꯛꯄꯤꯒꯅꯨ ꯑꯩꯈꯣꯏ ꯏꯃꯨꯡꯗ ꯍꯥꯏꯅ ꯑꯩꯅ ꯑꯩ ꯋꯥꯈꯜꯗ ꯑꯗꯨꯝ ꯈꯟꯕꯅꯦꯕ ꯑꯩꯁꯦ
ꯍꯣꯏ ꯑꯗꯨꯅꯦ ꯑꯁ ꯅꯨꯡꯉꯥꯏꯇꯦꯗ ꯑꯗꯨꯃꯥꯏꯅ ꯂꯩ ꯈꯤꯗꯕ ꯃꯌꯥꯝꯁꯤꯡꯗꯤꯀꯣ ꯈꯟꯕꯤꯔꯗꯤꯀꯣ
ꯎꯝ
ꯑꯁ ꯑꯩꯈꯣꯏꯗꯤ ꯅꯨꯡꯁꯤꯕꯤꯗꯅꯀꯣ ꯑꯗꯨꯒꯨꯝꯕꯗꯒꯤꯗꯤ ꯀꯣꯛꯑꯒꯗꯤ ꯍꯧꯖꯤꯛ ꯐꯥꯎꯅꯤꯀꯣ ꯐꯅꯗꯤ ꯂꯩꯔꯤ ꯑꯗꯒꯤ ꯌꯥꯝ ꯊꯥꯒꯠꯅꯤꯡꯉꯥꯏ ꯂꯩꯌꯦ ꯍꯣꯏ
ꯑꫭ ꯐꯩ ꯌꯥꯝꯅ ꯐꯩ ꯑꯗꯨ ꯑꯗꯨ ꯄꯨꯟꯁꯤꯗꯨꯅꯤ ꯑꯩꯅ ꯀꯂꯛꯏꯁꯦ
ꯍꯣꯏ ꯑꯁ ꯊꯥꯒꯠꯅꯤꯡꯉꯥꯏ ꯂꯩꯌꯦ ꯑꯩꯈꯣꯏ ꯁꯤꯡ
ꯎꯝ ꯑꯥꯎꯕ ꯆꯥ ꯑ ꯏꯟꯖꯥꯡ ꯅꯥꯄꯤ ꯐꯖ ꯐꯖꯕ ꯑꯁꯦꯡꯕ ꯆꯥꯎ ꯍꯛꯆꯥꯡ ꯐꯅ ꯂꯩꯌꯨ ꯀꯣ
ꯎꯝ
ꯑꯗꯨꯃꯥꯏꯅ ꯂꯩꯒꯗꯕꯅꯤ
ꯍꯣꯏ ꯑꯁ ꯑꯩꯗꯤ ꯂꯥꯏꯅꯥꯅ ꯑꯩꯁꯨ ꯂꯥꯏꯅꯥꯅ ꯊꯟꯕꯒꯨꯝ ꯇꯧꯋꯦꯅꯦ ꯑꯩ ꯍꯛꯆꯥꯡꯁꯦ
ꯎꯝ ꯀꯔꯤꯅꯣ ꯅꯪ ꯍꯥꯏ
ꯑꯩꯒꯤ ꯈ꯭ꯋꯥꯡꯁꯦ ꯌꯥꯗ꯭ꯔꯦ